ꯇꯥꯔꯣꯏꯗꯥꯎ ꯍꯜꯂꯣ ꯍꯜꯂꯣ
ꯃ ꯇꯥꯏ
ꯇꯥꯏꯀꯣꯅꯤ ꯋꯥꯔꯤꯗꯣ ꯀꯗꯥꯏꯗꯅꯣ
ꯅꯪꯅ ꯅꯤꯕ ꯑꯩꯅ ꯄꯤꯅꯤꯡꯗꯕ
ꯑꯥ ꯑꯥ ꯑꯩꯗꯤ ꯃꯥ ꯀꯩꯅꯣꯗꯣ ꯖꯦꯡꯉꯝ ꯅꯨꯡꯒꯤ ꯅꯨꯄꯤꯗꯣ ꯑꯣ ꯃꯥꯁꯨ ꯁꯤ ꯃꯥꯒꯤ ꯅꯝꯕꯔ ꯃꯉꯣꯟꯗ ꯅꯤꯒꯦꯅꯗꯤ ꯈꯜꯂꯨꯕꯅꯤꯅꯦ ꯑꯩꯗꯤ ꯉꯁꯥꯏ
ꯑꯩ ꯑꯃꯥꯖꯤ ꯊꯥꯕꯅꯤꯀꯣꯖ ꯇꯣꯡ
ꯎꯝ ꯐꯥꯒꯤꯅꯦꯗ ꯅꯪ ꯃꯁꯛ ꯈꯪꯕ꯭ꯔꯅꯦ ꯃꯥꯒꯤ ꯅꯨꯄꯤꯗ
ꯈꯪꯗꯦ ꯉꯁꯤ ꯎꯠꯇꯤ ꯎꯠꯄꯤꯌꯦ
ꯑꯩꯁꯨ ꯈꯪꯗꯦ ꯃꯥꯅꯗꯤ ꯈꯔꯗꯤ ꯑꯍꯟ ꯑꯣꯏꯔꯦ ꯍꯥꯏꯌꯦꯦ ꯑꯩꯈꯣꯏꯗꯒꯤ ꯇꯥꯕ꯭ꯔꯥ
ꯍꯥꯏꯥꯏ ꯇꯥꯏ
ꯅꯪꯁꯨ ꯈꯔ ꯉꯥꯡꯉꯨꯗꯅ
ꯎꯝ ꯅꯗꯔꯁꯦꯅꯤ ꯀ
ꯍꯥꯥ
ꯖꯔꯁꯤ ꯅꯉꯥ
ꯑꯁꯤꯥꯎ
ꯑ
ꯇꯥꯉꯥꯉꯣ
ꯂꯤꯕꯤꯒꯦꯁꯦ
ꯕꯤꯔꯥ ꯂꯩꯕꯤꯔꯥ
ꯇ꯭ꯔꯦꯟ ꯁ ꯅꯨꯄꯥ ꯑꯃꯁꯦ
ꯎꯝ
ꯇ꯭ꯔꯦꯟꯁꯦ ꯑꯃ ꯐꯥꯎ ꯎꯗ꯭ꯔꯤꯕ
ꯎꯝ
ꯃꯄꯨꯟꯁꯤꯡꯁꯤꯗꯀꯣ
ꯑꯥ
ꯑꯗꯨꯒꯤ ꯑꯃ ꯅꯨꯄꯥ ꯑꯃꯁꯦ ꯃꯥꯅ ꯊꯦꯡꯅꯕꯗꯨꯗ ꯑꯩ ꯇ꯭ꯔꯦꯟ ꯇꯣꯡꯅꯤꯡꯉꯦ ꯇ꯭ꯔꯦꯟꯁꯦ ꯀꯃꯥꯏꯅ ꯇꯧꯒꯦ ꯍꯥꯏꯕꯗ
ꯃꯥꯗꯤ ꯋꯥꯡꯇꯛ ꯁꯥꯡꯇꯛ ꯇꯧꯕꯅꯤ ꯑꯗꯨꯒ ꯃꯨꯁꯨ ꯃꯨꯕꯅꯤ ꯃꯩꯈꯨꯁꯨ ꯊꯣꯛꯄꯅꯤ ꯃꯈꯣꯟꯁꯨ ꯑꯗꯨꯝ ꯌꯥꯕꯅꯤ ꯍꯥꯏꯕꯤꯔꯝꯕ
ꯎꯝ
ꯑꯗꯨꯗ ꯇ꯭ꯔꯦꯟ ꯌ ꯈꯪꯗꯕ ꯅꯨꯄꯥꯁꯤꯗꯤ ꯏꯁꯇꯦꯁꯟꯗ ꯆꯠꯂꯦ ꯍꯥꯏꯌꯦ ꯏꯁꯇꯦꯁꯟꯗꯨꯗ ꯇꯔꯦꯛꯇꯤ ꯂꯩꯕ ꯇ꯭ꯔꯦꯟꯗꯤ ꯂꯥꯛꯇꯕ ꯑꯗꯨꯗ ꯉꯥꯏꯔꯦ ꯉꯥꯏꯔꯦ ꯅꯨꯄꯥ ꯃꯆꯥ ꯃꯨ ꯇꯛ ꯇꯧꯔ ꯔ ꯁꯔꯨ ꯊꯥꯑꯒ ꯂꯥꯛ
ꯎꯝ
ꯂꯥꯎꯔ ꯂꯥꯛꯈꯣ ꯃꯥꯂꯦ ꯌꯥ ꯑꯗꯨ ꯅꯨꯄꯥꯔ ꯑꯗ ꯃꯥꯁꯦ ꯑꯁ ꯍꯧꯖꯤꯛꯇꯤ ꯂꯥꯛꯄꯅꯤ ꯍꯥꯏꯅ ꯍꯧꯖꯤꯛꯀꯤ ꯅꯨꯄꯥꯁꯤꯗ ꯃꯥꯗ ꯆꯣꯡꯊꯔꯦ ꯍꯥꯏꯌꯦꯕ
ꯝ ꯃꯥ ꯇꯔꯦꯅꯦꯅ
ꯍꯥ ꯀꯩꯅꯅ ꯂꯥꯎ ꯑꯗ ꯑꯗꯨ ꯑꯁ ꯋꯥꯅꯨ ꯋꯥꯅ ꯇ ꯀꯦ ꯂꯩ ꯇ ꯀꯦꯂ
ꯅꯪꯖꯧꯋꯥꯔꯁꯦ ꯑꯁꯤ ꯑꯦꯝ ꯅꯧ ꯅ ꯃꯕ ꯀꯅꯤꯡꯅꯦ
ꯀꯕꯅꯤꯗ
ꯁ ꯑ ꯁꯥ ꯁꯥꯔꯦꯗꯥ
ꯑꯩꯈꯣꯏꯗꯤ ꯌꯥꯝ ꯏꯪꯉꯦ ꯕ꯭ꯂꯦꯡꯀꯦꯠ ꯃꯅꯨꯡꯗ ꯂꯩꯔꯤꯅꯤ
ꯑꯗꯨ ꯂꯩꯕꯅꯤꯅ ꯑꯩꯣꯏꯗꯤ ꯄꯀꯥꯗ ꯂꯩꯕꯅꯤꯅ ꯅꯨꯡꯗꯥꯡꯗꯤ ꯌꯥꯗ꯭ꯔꯦꯅꯦ
ꯍ
ꯅꯨꯡꯗꯥꯡꯗꯗꯤ ꯌꯥꯝ ꯁꯥꯔꯦꯕ
ꯂꯩꯕ ꯅꯨꯡꯉꯥꯏꯔꯦꯍꯦ ꯑꯩꯈꯣꯏꯗꯤ
ꯁꯋꯥꯗꯤ ꯌꯥꯗ꯭ꯔꯦꯍꯦ ꯐꯦꯟ ꯎꯪꯗ꯭ꯔꯗꯤ ꯌꯥꯗ꯭ꯔꯦ
ꯑꯁ
ꯎ ꯈꯪꯗ꯭ꯔꯦꯅꯦ ꯅꯪꯗꯤ ꯕꯣꯁ ꯍꯌꯦꯡ ꯁꯤꯅꯥꯁꯦ ꯃ ꯆꯠꯁꯦꯅꯗꯤ ꯍꯥꯏꯩꯕꯅꯦ ꯅꯪꯗꯤ ꯕꯣꯁꯨ ꯁꯨꯅꯥꯗꯕꯅꯤꯅ ꯎꯄꯥꯏ ꯂꯩꯇꯦꯅ ꯅꯪ ꯀꯥꯎꯒꯦ ꯍꯥꯏꯔꯁꯨ
ꯀꯥꯏꯗꯅꯣ
ꯒꯦꯝ ꯕꯂꯦ ꯁꯦ ꯃꯥꯥꯟꯂꯦ
ꯀꯅꯥ ꯀꯅꯥ ꯆꯇꯕ
ꯀꯅꯥ ꯀꯅꯥ ꯆꯠꯇꯣꯏꯅꯤ ꯄꯋꯥꯏꯅ ꯄꯋꯥꯏ ꯈꯣꯏꯅꯤꯅꯦ ꯄꯥꯎ ꯍꯥꯏꯁꯣ ꯃ ꯁꯍꯤ ꯀꯨꯟ ꯍꯦꯟ ꯍꯦꯟꯅꯟꯅꯔꯒ ꯏꯝꯄ꯭ꯔꯨꯚꯃꯦꯟꯗꯤ ꯂꯩꯇ꯭ꯔꯦꯅꯦ ꯃꯥꯁꯨ ꯌꯥꯗ꯭ꯔꯦꯅꯦ
ꯃꯆꯤꯟꯗ ꯈꯛꯇ ꯂꯩꯕ
ꯃꯆꯤꯟꯅꯗꯤ ꯃꯆꯤꯟꯅꯗꯤ ꯂꯣꯏ ꯇꯧꯕ ꯍꯥꯏꯌꯦꯕ
ꯎꯝ ꯕꯣꯂꯤꯁꯨ ꯌꯥꯝ ꯍꯥꯏꯕꯅꯦ ꯏꯆꯦꯅꯗꯤ
ꯍ
ꯑꯩꯉꯣꯟꯗꯗꯤ ꯍꯥꯏꯔꯛꯇꯇꯦꯅꯦ ꯚꯣꯂꯤꯗꯤ ꯍꯥꯏꯌꯦꯅ
ꯐꯂꯤꯖ ꯌꯥꯝ ꯃꯥꯟꯕ ꯁꯥꯔꯒ ꯁꯥꯟꯅꯔꯛꯄꯗꯗꯤ ꯎꯪꯔ ꯎꯪꯔ ꯃꯪꯉ꯭ꯔ ꯃꯪꯉ ꯂꯩꯔꯤꯅꯤ
ꯃꯆꯤꯟꯗꯤ ꯃꯥ ꯂꯣꯏ ꯍꯥꯏꯕꯖꯥꯠꯅꯦ ꯃꯁꯟ ꯂ
ꯐ꯭ꯔꯦꯟꯂꯤ ꯑꯣꯏꯅ ꯇꯧꯋꯦ ꯍꯥꯏꯔꯗꯤ ꯑꯗꯨꯝ ꯆꯠꯄ ꯌꯥꯗꯤ ꯌꯥꯏꯗ
ꯐ꯭ꯔꯦꯟꯂꯤ ꯅꯠꯇ꯭ꯔꯦꯅꯦ ꯍꯣꯏ ꯑꯩꯈꯣꯏ ꯇꯧꯔꯤꯁꯦ ꯂꯨꯖꯔ ꯄꯦꯅꯦꯅꯦ
ꯁꯦꯔꯤꯌꯁ ꯑꯣꯏꯅ ꯁꯦꯔꯤꯌꯁ ꯑꯣꯏꯅ ꯇꯧꯒꯦ ꯍꯥꯏꯔꯗꯤ ꯁꯕ ꯅꯨꯡꯉꯥꯏꯔ ꯏꯗ
ꯅꯪꯒꯤ ꯕꯨꯠꯇꯨꯗꯤ ꯅꯍꯥꯟ ꯑꯩꯈꯣꯏ ꯀꯣꯂꯦꯖ ꯀꯥ ꯀꯥꯕ ꯃꯇꯝꯗ ꯅꯪ ꯂꯥꯎꯕꯗꯣ
ꯒꯩꯂꯥꯅ ꯃꯅꯤꯡ ꯇꯧꯈ꯭ꯔꯦꯅꯦ
ꯂꯅ
ꯍ
ꯒꯦꯂꯥ ꯃꯉꯣꯟꯗ ꯆꯥꯕ꯭ꯔꯅ ꯅꯪꯒꯤ ꯕꯨꯠꯇꯣ ꯆꯟꯕ꯭ꯔꯕ ꯆꯪꯂꯝꯃꯣꯏꯗ
ꯂꯥꯅ ꯃꯅꯤꯡ ꯇꯧꯈ꯭ꯔꯦ ꯃꯤ ꯑꯔꯩ ꯑꯔꯩꯕꯗ ꯄꯤꯊꯧꯔꯒꯒ ꯀꯣ
ꯃꯥꯅꯗꯤ ꯇꯣꯡꯣꯡꯗꯦꯀꯣ
ꯃꯥꯅꯁꯨ ꯇ ꯇꯣꯡꯕꯅꯤ
ꯑꯩꯈꯣꯏ ꯍꯟꯗꯛ ꯃꯔꯛꯀꯤ ꯁꯤꯖꯤꯦꯜꯁꯦ
ꯑ
ꯎꯝ ꯀꯃꯥꯏꯅ ꯇꯧꯔꯤꯑ ꯂꯟ ꯂꯔꯤꯛ ꯄꯥꯕ ꯍꯧꯔꯕꯣ
ꯔꯂ ꯄ꯭ꯔꯣꯕꯗꯒꯌꯥ ꯔꯇꯒꯤ ꯍꯥꯎ ꯍ ꯍꯥꯎꯅꯅꯤ
ꯑꯩ ꯑꯁ ꯁꯤꯁ ꯌꯥꯗꯤꯦ ꯑꯩꯗꯤꯦ ꯊꯥꯕ ꯉꯝꯃꯣꯏꯗ ꯊꯥꯔꯁꯨ ꯑꯩꯈꯣꯏꯗꯤ ꯐꯥꯎꯕ ꯉꯝꯃꯣꯏꯕ ꯍꯟꯗꯛꯇꯤ ꯀꯩꯅꯣꯒꯤꯁꯨ ꯇ꯭ꯔꯥꯏ ꯇꯧꯁꯦ ꯕꯦꯡꯒꯤꯁꯨ
ꯍꯩ ꯇ ꯇꯥꯎꯅꯤꯗ
ꯄꯤꯌꯣꯒ ꯑꯣ ꯑꯦꯁ ꯕꯤ ꯑꯥꯏ ꯄꯤꯌꯣꯒ ꯀꯂꯥꯔꯁꯨ ꯊꯣꯛꯂꯛꯑꯦ ꯍꯥꯏꯕ
ꯍꯌꯦꯡ ꯑꯁ ꯍꯌꯦꯡ ꯁꯣꯏꯗꯅ ꯇꯧꯔꯨꯅꯤ ꯁꯤꯁꯦ
ꯍꯌꯦꯡ
ꯎꯝ
ꯕꯦꯡꯒꯤꯗꯤ ꯄꯩꯁꯥ ꯂꯥꯎꯋꯦ ꯍꯥꯏꯕꯅꯤꯀꯣ ꯂꯨꯄꯥ ꯀꯌꯥ ꯂꯥꯎꯕꯖꯥꯠꯔꯥ
ꯑꯦꯁꯇꯤꯒꯤ ꯌꯥꯝꯗ ꯄꯨꯅꯤꯗ
ꯂꯨꯄꯥ ꯆꯥꯃꯉꯥꯗꯤ ꯌꯥꯎꯕ꯭ꯔꯥꯅꯦ
ꯌꯥꯗ ꯑꯣꯗꯦ
ꯆꯅꯤ ꯌꯥꯡꯈꯥꯏꯒꯨꯝꯕ ꯑꯣꯏꯔꯝꯃꯅꯤꯀꯣ ꯆꯅꯤ ꯌꯥꯡꯈꯥꯏ
ꯎꯝ
ꯑꯦꯁ ꯑꯦ ꯁꯤꯒꯨꯝꯅ ꯇꯥꯎꯔꯗꯤ ꯐꯗꯤ ꯐꯅꯤꯗ
ꯃꯣꯏꯗꯤ ꯁꯤꯃꯤ ꯒꯣꯕꯔꯃꯦꯟ ꯑꯣꯏꯕꯅꯤꯅꯀꯣ ꯄ꯭ꯔꯥꯏꯚꯦꯠ ꯈꯔ ꯈꯗꯤ ꯄ꯭ꯔꯐꯦꯟꯕ ꯑꯗꯨ ꯑꯣꯏꯕꯒꯤ ꯄꯩꯁꯥ ꯈꯔ ꯂꯧꯔꯅꯤ ꯃꯣꯏꯗꯤ
ꯂꯥꯈ ꯑꯃ ꯁꯥꯇ꯭ꯔꯒꯤ ꯃꯣꯏ ꯆꯥꯅꯤꯡ ꯌꯥꯡꯈꯥꯏ ꯆꯥꯅꯤꯡꯉ ꯂꯔꯣꯗꯤ ꯑꯁ ꯀ꯭ꯔꯣꯔ ꯍꯦꯟꯅꯗꯤ ꯐꯪꯒꯅꯤꯗ ꯃꯣꯏꯗꯣ ꯅꯠꯇ꯭ꯔꯣ
ꯃꯥꯅꯦ
ꯑ ꯅꯪ ꯀꯩꯅꯣ ꯀꯣꯛ ꯁꯝ ꯂꯥꯏ ꯄꯥꯕ ꯍꯥꯏꯕ꯭ꯔꯥꯅꯦ ꯇꯥꯕ꯭ꯔꯣ ꯅꯪ ꯀꯣꯛ ꯁꯝ ꯂꯥꯏ ꯄꯥꯕ ꯍꯥꯏꯕ꯭ꯔꯥ ꯍꯜꯂꯣ ꯇꯥꯏ ꯇꯥꯏ
ꯄꯕꯥ ꯍꯩꯇꯦ
ꯄꯥꯕꯤꯔꯛꯑꯣꯅꯦ
ꯎꯝ
ꯑꯩ ꯑꯣꯏꯅ ꯄꯥꯕꯤꯌꯣꯔꯥ
ꯍꯥ ꯇꯥꯗꯦꯅꯦ
ꯍꯩꯕ ꯃꯇꯦꯛꯇ ꯇꯧꯔꯛꯑꯣ ꯑꯁ ꯉꯥꯏ ꯐꯅꯤ ꯑꯔꯤꯕ ꯐꯨꯔꯤꯌꯦ ꯑꯃꯗꯣ ꯇꯧꯔꯛꯑꯦ
ꯑꯁ ꯐꯩꯅꯦ ꯅꯪꯒꯤꯗꯤ ꯂꯩꯕꯥꯛ ꯐꯥꯔꯦꯅꯦ
ꯁꯤ
ꯑꯩꯒꯤꯁꯨ ꯇꯧꯔꯛꯑꯗꯤ ꯑꯥꯟ ꯐꯥꯒꯅꯤꯗ ꯅꯨꯄꯤꯗ ꯀꯣꯜ ꯇꯧꯕꯗꯤ ꯈꯔ ꯕꯤꯠ ꯂꯥꯛꯏꯀꯣ ꯑꯩꯈꯣꯏ ꯃꯁꯦꯟ ꯇꯥꯎꯕꯗꯤ ꯈꯔ ꯅꯨꯡꯉꯥꯏꯇꯦ ꯑꯗꯨꯅ ꯅꯠꯇ꯭ꯔꯣ
ꯋꯥꯏ ꯃꯥꯅꯤ ꯃꯥꯅꯤ
ꯅꯪ ꯀꯅꯥ ꯀꯅꯥ ꯂꯩꯕ꯭ꯔꯥꯅꯦ ꯌꯨꯝꯗ
ꯏꯅꯥꯎꯅꯨꯄꯥ ꯑꯃ ꯂꯥꯛꯄꯗꯣ
ꯗꯦꯕꯥꯕꯥ ꯍꯥꯏꯕ ꯀ꯭ꯂꯕ ꯑꯃ ꯂꯩꯕꯗꯣ
ꯁꯨꯗꯦꯕꯗ ꯃꯥ ꯇ꯭ꯔꯥꯜ ꯇꯧꯅꯕꯔꯥ ꯅꯠꯇ꯭ꯔꯒ ꯇꯔꯥ ꯂꯣꯏꯔꯦ ꯇ꯭ꯔꯥꯜꯗ ꯀꯃꯥꯏꯅ ꯇꯧꯋꯦ ꯍꯥꯏꯕ꯭ꯔꯥ ꯈꯟꯂꯦ ꯍꯥꯏꯕ꯭ꯔꯥ ꯅꯠꯇ꯭ꯔꯒ
ꯈꯟꯂꯦꯅ
ꯈꯜꯂꯗꯤ ꯐꯥꯏꯅꯦ ꯁꯨꯗ꯭ꯔꯦꯕꯥꯗ ꯈꯜꯂꯗꯤ
ꯆꯍꯤ ꯆꯍꯤ ꯇꯔꯥ ꯇꯔꯨꯛ ꯈꯛꯇꯅꯤꯅ ꯌꯥꯝ ꯋꯥꯥꯡ
ꯑꯣ ꯑꯁ ꯁꯨꯗꯦꯕꯥꯗꯦ ꯑꯐꯥꯎꯕ ꯑꯦꯀꯥꯗꯃꯤ ꯑꯣꯏꯕꯅꯤꯅ ꯀꯣ ꯑꯗꯨꯗ ꯁꯥꯟꯅꯕ ꯐꯪꯂꯗꯦ ꯑꯩꯈꯣꯏ ꯍꯌꯦꯡꯋꯥꯣꯏ ꯑꯩꯈꯣꯏ ꯑꯦꯗꯚꯥꯟꯇꯦꯖ ꯂꯩꯌꯦꯕ
ꯅ
ꯃꯥꯏ ꯄꯥꯛꯄ ꯑꯣꯏꯔꯁꯅꯨ
ꯎꯝ ꯃꯥꯅꯤ ꯌꯥꯝ ꯏꯎꯅ ꯄꯔ
ꯎꯝ ꯑꯩꯈꯣꯏ ꯑꯣꯏꯕ ꯉꯝꯗ꯭ꯔꯁꯨ
ꯑꯗꯨ
ꯅꯪ ꯉꯁꯤ ꯕꯣ ꯌꯦꯡꯂꯡꯉꯣꯏꯗ꯭ꯔꯣ ꯄꯨꯡ ꯃꯔꯤ ꯑꯍꯨꯝ ꯃꯈꯥꯏꯒꯤ ꯑꯥꯔꯖꯦꯟꯇꯤꯅꯥꯒ ꯀꯄꯣ ꯕꯥꯔꯗꯦ ꯍꯥꯏꯕ꯭ꯔꯥ ꯑꯗꯨ ꯂꯩꯥꯏꯕꯗ ꯉꯔꯥꯡꯁꯨ ꯌꯦꯡꯗꯦ ꯍꯥꯏꯌꯦꯦ ꯉꯁꯤꯁꯨ ꯀꯃꯥꯏꯅ ꯇꯧꯗꯣꯏ ꯏꯅꯥ ꯅꯍꯥꯛ ꯍꯧꯖꯤꯛꯇꯨꯃ ꯑꯗꯨꯒ ꯕꯣ ꯍꯧ ꯍꯧꯔꯝꯗꯥꯏꯗ ꯍꯧꯒꯠꯂꯣ ꯑꯗꯨꯅ ꯐꯥꯔꯅꯤ ꯑꯩꯁꯨ ꯉꯥꯏꯍꯥꯛꯇꯥꯟꯗꯤ ꯄꯣꯊꯥꯒꯅꯤ ꯍꯧꯖꯤꯛ ꯑꯩꯈꯣꯏꯕꯥꯅꯤ ꯂꯣꯏꯔꯒꯀꯣ ꯨ ꯏꯔꯨꯊꯣꯛꯔꯒ ꯏꯔꯨꯕ ꯂꯣꯏꯔꯒ ꯑꯩꯁꯨ ꯉꯥꯏꯍꯥꯛꯇꯪ ꯄꯣꯊꯥꯔꯒ ꯄꯨꯡ ꯑꯍꯨꯝ ꯑꯗꯨꯋꯥꯏꯗ ꯍꯧꯒꯠꯀꯗꯕ ꯑꯩꯈꯣꯏꯗꯤ ꯃꯤꯦꯁꯤ ꯐꯦꯦꯅ ꯑꯥꯔꯖꯦꯟꯇꯤꯅꯥꯒꯤ ꯌꯦꯡꯍꯧꯗ꯭ꯔꯗꯤ ꯌꯥꯗꯦ
ꯎꯝ